ꯍꯜꯂꯣ
ꯎꯝ ꯇꯥꯕꯔꯣ
ꯍꯜꯂꯣ
ꯍꯜꯂꯣ
ꯇꯨꯝꯗ꯭ꯔꯤꯕ꯭ꯔꯣ
ꯇꯨꯝꯒꯦ ꯇꯧꯔꯕꯅꯦ ꯅꯪ ꯈꯣꯟꯖꯦꯜ ꯑꯃꯨꯛ ꯇꯥꯒꯦ ꯇꯧ ꯇꯨꯝꯒꯦ ꯇꯧꯔꯝꯕꯅꯦ ꯑꯗꯨ ꯅꯪ ꯅꯪ ꯈꯣꯟꯖꯦꯜ ꯑꯃꯨꯛ ꯇꯥꯅꯤꯡꯕꯗꯨꯗ ꯍꯥꯏꯇꯥꯔꯦ
ꯃꯥꯜ
ꯃꯥꯟꯕꯅꯤ ꯎꯝ ꯀꯩꯗꯧꯔꯒ ꯂꯩꯒꯦ ꯇꯨꯝꯗ꯭ꯔꯤꯕꯣ
ꯑꯥ
ꯇꯨꯝꯗ꯭ꯔꯤ ꯍꯥꯏꯕ
ꯃꯥꯜꯂꯦ
ꯊꯦꯡꯉꯤꯅ ꯀꯩꯗꯧꯔ ꯂꯩꯒꯦ ꯍꯧꯖꯤꯛꯐꯥꯎ ꯊꯦꯡꯉꯦ ꯍꯥꯏꯕ ꯇꯨꯝꯗ꯭ꯔꯤꯕꯗꯨ ꯍꯧꯖꯤꯛꯐꯥꯎ ꯀꯩꯗꯧꯔ ꯂꯩꯒꯦ
ꯇꯨꯝꯕ ꯌꯥꯗꯕꯒꯤꯅꯦ
ꯑꯩꯁ ꯀꯩꯗꯧꯕꯒꯤ ꯇꯨꯝꯕ ꯌꯥꯗꯕ
ꯑꯦ ꯇꯨꯝꯕꯒꯤ ꯃꯇꯝ ꯍꯦꯟꯕ ꯍꯥꯏꯕꯆꯥꯠꯂ ꯉꯥꯁꯥꯏꯗꯒꯤ ꯀꯩ ꯀꯩꯅꯣ ꯃꯥ ꯂꯣꯏꯁꯤꯜꯂꯝꯃꯒ
ꯎꯝ ꯅꯒꯤꯗꯤ ꯅꯨꯡꯉꯥꯏꯔꯦꯍꯦ ꯑꯗꯨꯗꯤ
ꯎꯝ ꯅꯨꯡꯉꯥꯏꯔꯦ ꯀꯔꯤ ꯃꯊꯦꯟ ꯆꯥꯒꯦ
ꯉꯁꯤ ꯌꯦꯟꯊꯣꯡ ꯌꯦꯟ ꯆꯥꯏ
ꯎꯝ ꯆꯥꯔꯛꯄꯔꯣ
ꯅꯪꯗꯤ ꯀꯩ ꯊꯣꯡꯒꯦ ꯀꯩ ꯆꯥꯒꯦ
ꯎꯝ
ꯅꯪꯗꯤ ꯀꯩ ꯃꯩꯊꯦꯟ ꯆꯥꯒꯦ ꯍꯥꯏꯕ
ꯀꯥꯡꯁꯣꯏꯅꯦ ꯌꯦꯔꯨꯝ ꯉꯧꯋꯦ ꯊꯥꯡꯖꯤꯡ ꯃꯦꯠꯂꯦ ꯑꯗꯨꯒ ꯄꯥꯛꯅꯝꯒ
ꯍꯥꯎꯔꯦꯅꯦ ꯑꯁ ꯃꯊꯦꯟ ꯌꯥꯝꯃꯤꯀꯣ
ꯎꯝ ꯃꯊꯦꯟ ꯌꯥꯝꯃꯦꯅꯦ
ꯀꯅꯥꯅ ꯊꯣꯡꯕꯅꯣ
ꯃꯤꯖꯝꯅ ꯊꯣꯡꯉꯦ ꯃꯣꯔꯣꯛ ꯄꯤ ꯃꯣꯔꯣꯛꯄꯨꯗꯤ ꯑꯩꯅ ꯃꯦꯠꯂꯦ
ꯎꯝ ꯌꯥꯝ ꯀꯟꯅ ꯆꯥꯔꯝꯃꯅꯤ ꯌꯥꯝ ꯌꯥꯝꯅ ꯄꯂꯦꯠ ꯑꯅꯤ ꯑꯍꯨꯝ ꯆꯥꯔꯝꯗꯧ ꯃꯥꯜꯂꯦ
ꯊꯗꯕ
ꯄ꯭ꯂꯦꯠ ꯑꯅꯤ ꯑꯍꯨꯝ ꯆꯥꯔꯝꯗꯧ ꯃꯥꯜꯂꯦ ꯍꯥꯏꯕ ꯅꯪꯅ
ꯏ
ꯏꯁ ꯀꯩꯗꯧꯕꯒꯤ ꯆꯥꯗꯕ
ꯍꯧꯖꯤꯛꯁꯨ ꯆꯥꯛ ꯆꯅꯤꯡꯗꯦ ꯅꯨꯡꯊꯤꯟꯗ ꯄꯦꯔꯦꯟꯁ ꯑꯃꯅ ꯁꯤꯡꯖꯨ ꯄꯨꯔꯛꯑꯦ ꯑꯩꯅ ꯁꯤꯡ ꯃꯣꯏ ꯑꯉꯥꯡ ꯅꯨꯄꯤ ꯑꯃ ꯅꯥꯍꯟ ꯅꯥꯔ ꯆꯠꯈꯤꯕꯗꯨꯗ ꯑꯩꯅ ꯃꯣꯏꯅ ꯐꯣꯟ ꯇꯔꯛꯄ ꯄꯗꯨꯗ ꯆꯠꯅꯤꯡꯕ꯭ꯔꯥ ꯈꯣꯠꯄ꯭ꯔꯥ ꯍꯪꯕ ꯑꯩꯅ ꯁꯤꯡꯖꯨꯒ ꯕꯣꯔꯥ ꯂꯩꯔꯛꯑꯣ ꯍꯥꯏꯕꯒꯤ ꯃꯪꯒꯟ ꯕꯣꯔꯥꯅꯦ ꯁꯤꯡꯖꯨ ꯂꯩꯔꯛꯄ ꯑꯗꯨ ꯆꯥꯔꯨꯕ
ꯐꯣꯟ ꯀꯥꯏ ꯉꯁꯤ ꯀꯥꯏ ꯆꯠꯂꯨꯏ
ꯉꯁꯤꯖꯨꯗꯤ ꯀꯩꯁꯨ ꯆꯠꯇꯦ ꯑꯗꯨꯝ ꯂꯩ
ꯑꯁ ꯅꯨꯡꯉꯥꯏꯔꯦꯀꯣ
ꯎꯝ ꯅꯨꯡꯉꯥꯏ ꯅꯪꯗꯤ ꯅꯨꯡꯉꯥꯏꯇꯕ꯭ꯔꯥ
ꯅꯨꯡꯉꯥꯏ ꯍꯥꯏꯇꯔꯦ ꯑꯩꯁꯨ
ꯌꯨꯝꯗ ꯂꯩꯕ꯭ꯔꯥ
ꯌꯨꯝꯗ ꯂꯩꯌꯦ ꯎꯝ ꯌꯨꯝꯗ ꯂꯩꯕꯅ ꯈ꯭ꯋꯥꯏꯗꯒꯤ ꯕꯦꯁꯅꯤꯅ
ꯃꯥꯅꯦ ꯌꯨꯝ ꯍꯥꯏꯕꯁꯤꯗꯤ
ꯅꯪꯒꯤ ꯒꯣꯜ ꯅꯪꯒꯤ ꯒꯣꯜ ꯍꯥ
ꯌꯨꯝ ꯍꯥꯏꯕꯅꯨꯡꯥꯏ ꯅꯨꯡꯉꯥꯏꯕ ꯍꯦꯟꯕ ꯃꯐꯝ ꯑꯇꯥꯏ ꯂꯩꯇꯦꯕ
ꯆꯨꯝꯃꯤꯅꯦ ꯅꯪꯗꯤ ꯕꯣꯜꯒ ꯌꯦꯡꯗꯔꯣ
ꯉꯔꯥꯡ ꯕꯨꯗꯤ ꯌꯦꯡꯉꯝꯃꯦ ꯄꯨꯡ ꯃꯔꯤ ꯍꯧꯒꯠꯂꯒ ꯃꯔꯤ ꯃꯈꯥꯏꯒꯤꯗꯨ ꯌꯦꯡꯉꯝꯃꯦ
ꯁꯦꯁ ꯀꯅꯥ ꯀꯅꯥꯗꯅ
ꯉꯔꯥꯡꯗꯣ ꯀꯩꯅꯣꯒ ꯁꯥꯟꯅꯩꯌꯦ ꯀ꯭ꯔꯣꯁꯤꯌꯥꯒ
ꯉꯦꯁꯤꯅꯦ ꯉꯁꯤ ꯃꯣꯔꯅꯤꯡ ꯉꯁꯤ ꯑꯌꯨꯨꯛꯅꯦ
ꯎꯝ
ꯅꯪꯗꯤ ꯅꯊꯟꯗ ꯌꯦꯡꯉꯤꯔ ꯀꯅꯥ ꯀꯅꯥꯒꯤ ꯌꯦꯡꯕꯅꯣ ꯍꯥꯏꯕ
ꯏꯊꯟꯗ ꯌꯦꯡꯉꯦ
ꯏꯊꯟꯗ ꯌꯦꯡꯉꯦ ꯅꯨꯡꯉꯥꯏꯕ꯭ꯔꯥ
ꯅꯨꯡꯉꯥꯏ
ꯎꯟꯅ ꯂꯥꯎ ꯂꯥꯎ ꯍꯥꯏꯕꯔ ꯏꯁꯀꯣꯜ ꯒꯜ
ꯍꯪ ꯑꯗꯨꯃꯥꯏꯅ ꯂꯧꯃꯤꯟꯅꯒꯗꯧꯕ ꯃꯤꯗꯨ ꯂꯩꯇꯕꯅꯤꯅ ꯀꯥ ꯇꯣꯉꯥꯟ ꯇꯣꯉꯥꯟ
ꯀꯩꯗꯧꯕꯩ ꯇꯣꯉꯥꯟ ꯇꯣꯉꯥꯟ ꯇꯨꯝꯕ
ꯑꯩꯈꯣꯏ ꯔꯨꯝ ꯑꯍꯨꯝ ꯈꯥꯏꯗꯣꯛꯑꯦ
ꯎꯝ
ꯔꯨꯝ ꯑꯃꯗ ꯃꯤꯁ ꯑꯃꯅ ꯇꯨꯝꯃꯦ ꯔꯨꯝ ꯑꯃꯗ ꯑꯩꯅ ꯇꯨꯝꯃꯦ ꯎꯝ ꯔꯨꯝ ꯑꯅꯤꯅ ꯃꯥꯅ ꯃꯥꯒꯤ ꯃꯅꯥꯛꯇ ꯂꯩꯕ ꯑꯩꯅ ꯑꯁꯤꯗ ꯇꯣꯉꯥꯟꯅ ꯔꯨꯝ ꯑꯃꯗ ꯑꯉꯥꯡ ꯑꯉꯥꯡ ꯃꯔꯤꯒ
ꯑꯥ ꯀꯌꯥꯃꯨꯛ ꯆꯥꯎꯔꯕ ꯑꯉꯥꯡ ꯃꯔꯤꯗꯤ
ꯆꯥꯎꯔꯦ ꯀ꯭ꯂꯥꯁ ꯊ꯭ꯔꯤ ꯐꯣꯔ ꯐꯥꯏꯚ ꯁꯤꯛꯁ
ꯅꯪꯒꯤ ꯑꯉꯥꯡ
ꯅꯠꯇꯦ ꯕꯣꯔꯗꯤꯡꯅ ꯂꯩ ꯍꯦ
ꯎꯝ ꯅꯪꯁꯨ ꯃꯤꯁ ꯐꯦꯝꯔꯥ
ꯍꯥ
ꯅꯪꯁꯨ ꯃꯤꯁ ꯐꯦꯕ꯭ꯔꯥ ꯑꯗꯨꯗꯤ
ꯑꯥ
ꯅꯣꯏꯁꯨ ꯑꯣꯖꯥ ꯇꯧꯔꯒ ꯂꯩꯕ꯭ꯔꯥ ꯍꯥꯏꯕ ꯅꯣꯏ ꯁ꯭ꯀꯨꯜ ꯅꯪ ꯍꯧꯖꯤꯛ ꯁꯦꯁ ꯑꯣꯖꯥ ꯉꯥꯇꯥ ꯑꯣꯏꯔꯥ ꯂꯩꯔꯝꯅꯤ ꯌꯥꯝ ꯃꯥꯡꯉꯒꯅꯤꯀꯣ ꯅꯨꯡꯉꯥꯏꯔꯦ ꯅꯨꯡꯉꯥꯏꯔꯦꯅꯦ
ꯍꯨꯝ ꯍꯨꯝ ꯅꯨꯡꯉꯥꯏꯔꯦ ꯇꯨꯝꯕ ꯆꯥꯕ ꯇꯧꯔꯦ ꯏꯪꯂꯤꯁ ꯂꯧꯋꯦ
ꯏꯪꯂꯤꯁ ꯂꯧꯋꯦ
ꯑꯥꯎ
ꯌꯥꯝ ꯍꯩꯗꯧ ꯃꯥꯜꯂꯦꯀꯣ ꯏꯪꯂꯤꯁ ꯂꯧꯕꯗꯣ
ꯍꯩꯇꯦ ꯍꯩꯇꯦ ꯑꯥ
ꯍꯌꯦꯡ ꯀꯥꯏ ꯆꯠꯀꯅꯤ ꯍꯥꯏ ꯍꯌꯦꯡ ꯀꯥꯏ ꯆꯠꯀꯅꯤ ꯍꯥꯏꯕ
ꯐꯤꯜꯂꯣꯝꯖꯨ ꯆꯠꯂꯨꯒꯅꯤ
ꯌꯨꯝꯗ
ꯑꯥ ꯍꯣꯏ
ꯀꯩꯗꯧꯔꯨꯔꯅꯤꯉꯥꯏ ꯀꯩꯗꯧꯅꯤꯡꯉꯥꯏꯔꯣ ꯌꯨꯝ ꯆꯠꯂꯒ ꯍꯌꯦꯡ ꯍꯥꯡꯆꯤꯠ ꯆꯠꯂꯣ
ꯍꯌꯦꯡ ꯍꯜꯂꯛꯀꯅꯤ ꯑꯗꯨꯝ
ꯍꯌꯦꯡ ꯍꯥꯡꯆꯤꯠ ꯆꯠꯂꯣ ꯑꯗꯨꯒ ꯍꯌꯦꯡ ꯍꯥꯡꯆꯤꯠ ꯑꯃꯨꯛ ꯂꯥꯛꯑꯣ
ꯍꯨꯝ ꯍꯨꯝ ꯍꯌꯦꯡ ꯆꯠꯀꯅꯤ ꯍꯥꯏ ꯑꯗꯨꯝ ꯍꯜꯂꯛꯇꯣꯏꯅꯤ ꯐꯥꯔꯁ ꯄꯦꯔꯤꯠ ꯃꯤꯁ ꯏꯕꯥꯅꯤ ꯐꯥꯔꯁ ꯄꯦꯔꯤꯠ ꯑꯃꯃꯝ ꯂꯧꯔꯃ ꯆꯠꯇꯣꯏꯅꯦ ꯑꯗꯨ ꯍꯜꯂꯛꯇꯣꯏꯅꯤ
ꯎꯝ ꯎꯝ ꯍꯌꯦꯡ ꯄꯨꯡ ꯀꯌꯥꯗ ꯆꯠꯇꯣꯏꯕ ꯅꯪꯗꯤ
ꯑꯈꯣꯏ ꯀ꯭ꯂꯥꯁ ꯂꯣꯏꯕꯁꯦ ꯄꯨꯡ ꯅꯥꯏꯟꯗ ꯂꯣꯏꯌꯦ ꯅꯠꯇꯦ ꯆꯨꯝꯕ꯭ꯔꯥ ꯅꯣ ꯁꯕꯦꯟ ꯊꯥꯔꯇꯤ
ꯁꯚꯦꯟ ꯊꯥꯔꯇꯤꯗ ꯂꯣꯏꯁꯟꯕ
ꯎꯝ ꯁꯚꯦꯟ ꯊꯥꯔꯇꯤ ꯃꯇꯨꯡ ꯆꯠꯇꯣꯏꯅꯦ ꯁꯦꯀꯦꯟ ꯄꯦꯔꯤꯠ ꯂꯩꯌꯦꯕꯀꯣ ꯁꯦꯀꯦꯟ ꯄꯦꯔꯤꯠ ꯄꯨꯗꯤ ꯂꯧꯔꯔꯣꯏ ꯁꯚꯦꯟ ꯊꯥꯔꯇꯤꯗ ꯑꯗꯨꯝ ꯗꯥꯏꯔꯦꯛ ꯆꯠꯂꯅꯤ ꯌꯨꯝꯗ ꯌꯨꯝꯗ ꯑꯣꯏꯅ ꯆꯥꯛ ꯆꯥꯔꯨꯔꯒꯦ ꯇꯧꯕꯥ ꯏꯕꯥꯅꯤꯁꯦ ꯑꯗꯨꯒ ꯒꯥꯔꯤ ꯃꯆꯥ ꯄꯨꯗꯣꯏꯅꯤꯅ ꯊꯨꯅ ꯍꯜꯂꯛꯇꯕꯗꯤ ꯌꯥꯔꯣꯏꯕ ꯏꯕꯥꯅꯤ ꯂꯩꯇ꯭ꯔꯗꯤ ꯅꯨꯄꯤ ꯈꯣꯏ ꯁꯪꯅꯉꯥꯏ ꯂꯩꯇ꯭ꯔꯕꯅꯤꯅ ꯃꯦꯗꯥꯝ ꯃꯇꯣꯝꯇ ꯋꯥꯒꯅꯤꯕ
ꯎꯝ ꯅꯪ ꯏꯁ꯭ꯀꯨꯜ ꯅꯪ ꯁ꯭ꯀꯨꯜꯗ ꯅꯪ ꯂꯩꯈꯗꯗꯒꯤ ꯑꯦꯛꯖꯥꯝꯃꯨꯛ ꯂꯥꯛꯄ꯭ꯔꯥ
ꯑꯩꯈꯣꯏꯗꯤ ꯑꯦ ꯀꯩꯅꯣꯅꯦ ꯎꯝ ꯀꫭꯆꯤꯡ ꯁꯦꯟꯇꯔꯅ‌ꯦ
ꯎꯝ
ꯁꯅꯤꯀꯅꯣꯕꯤꯗꯦ
ꯑꯁ
ꯎꯝ
ꯑꯩꯁ ꯂꯥꯏꯔꯛ ꯈꯔ ꯇꯝꯕꯤꯔꯅꯅꯦ ꯇꯥꯛꯄꯤ ꯇꯥꯔꯦꯅ
ꯎꯝ ꯍꯝ‌ꯍꯝ ꯑꯩꯁꯨ ꯍꯩꯏꯇꯦꯗꯥ
ꯏꯁ ꯅꯪ ꯑꯍꯩꯕꯗꯨ ꯑꯗꯨꯝ ꯇꯥꯛꯄꯤꯕ ꯇꯥꯔꯦ ꯅꯪ
ꯑꯩꯁꯨ ꯍꯩꯇ‌ꯦ
ꯅꯣꯏꯔꯈꯛꯀꯤ ꯇꯥꯛꯄꯤꯕ ꯌꯥꯗ꯭ꯔꯦ ꯑꯩꯅꯁꯨ ꯇꯥꯛꯇ꯭ꯔꯗꯤ ꯌꯥꯗꯕ ꯃꯥꯟꯗ꯭ꯔꯦ
ꯎꯝ ꯍꯩꯇꯕꯒꯤ ꯍꯥꯏꯕꯅꯤꯗ
ꯍꯩꯌ‌ꯦ ꯍꯩꯌꯦ ꯍꯩꯌꯦ ꯑ ꯃꯤꯁꯦ
ꯎꯝ
ꯌꯥꯝ ꯐꯖꯔꯁꯤ ꯀꯩꯗꯣ ꯀꯩ ꯆꯥꯕꯗꯒꯤꯔꫭ
ꯀꯔꯤ
ꯑꯗꯨꯕꯨ ꯃꯤ ꯃꯤ ꯃꯌꯥꯝꯁꯦ ꯐꯊꯔꯤꯁꯦ ꯀꯔꯤ ꯆꯥꯕ ꯀꯔꯤ ꯆꯥꯔꯨꯕꯗꯗꯒꯤꯅꯣ ꯍꯥꯏꯕ
ꯈꯪꯗꯦ ꯑꯩꯁꯨ
ꯏꯁ ꯈꯪꯒꯗꯕꯅꯤꯅ ꯀꯩꯗꯧꯕꯒꯤꯔꯥ
ꯎꯝ ꯑꯩꯅ ꯀꯃꯥꯏꯅ ꯈꯪꯒꯦꯔꯥ ꯑꯩꯈꯣꯏꯗꯤ ꯊꯤꯕꯅꯤꯅ ꯈꯪꯗꯦꯅꯦ ꯇꯧꯔꯤꯁꯦ
ꯅꯪꯁꯨ ꯐꯖꯥꯔꯤꯁꯤꯗꯤ
ꯐꯖꯗ‌ꯦ ꯊꯤꯕꯅ‌
ꯐꯖꯔꯗꯤ ꯀꯩꯗꯧꯒꯅꯤ ꯑꯗꯨꯗꯤ
ꯐꯖꯗ‌ꯦ ꯊꯤꯕꯅ‌ꯦ
ꯅꯪ ꯐꯖꯔꯗꯤ ꯀꯩꯗꯧꯒꯅꯤ
ꯍꯥꯥ
ꯐꯖꯔꯝꯃꯗꯤ ꯑꯗꯨꯗꯤ ꯀꯩꯗꯧꯕ
ꯐꯖꯔꯝꯃꯗꯤ ꯐꯖꯔꯦ ꯀꯩꯅꯣ ꯀꯩꯗꯧꯗꯣꯏꯅꫭ
ꯐꯖꯔꯝꯃꯗꯤ ꯅꯪ ꯄꯤꯊꯥꯛ ꯑꯩꯉꯣꯟꯗꯊꯤ ꯊꯥꯕ
ꯍꯥ
ꯐꯖꯔꯝꯃꯗꯤ ꯅꯪꯒꯤ ꯀꯩꯅꯣ ꯄꯤꯒꯦ ꯍꯥꯏꯒ‌ꯦ ꯇꯧꯀꯣ
ꯑꯩꯈꯣꯏꯒꯤ ꯀꯩ
ꯅꯪꯒꯤ ꯀꯩꯅꯣ ꯎꯝ ꯁꯋꯥꯗ ꯂꯩꯔꯤꯕ ꯎꯇꯨꯞ ꯅꯨꯡꯇꯨꯞ ꯀꯨꯝꯕ ꯅꯥꯄꯤ ꯃꯅꯥꯒꯨꯝꯕ ꯈꯔ ꯄꯤꯒꯦ ꯇꯧꯕ ꯑꯗꯨꯒ ꯅꯪꯅ ꯀꯩꯅꫭ ꯄꯤꯔꯤꯕ ꯍꯥꯏ ꯇꯧꯕ
ꯑꯣꯈꯁꯨ ꯊꯤꯌ‌ꯦ
ꯐꯖꯩ ꯍꯥꯏꯌꯦ
ꯑꯗꯨꯅ ꯅꯊꯤ
ꯏꯁ ꯅꯪ ꯍꯧꯗꯣꯡ ꯆꯥꯕ꯭ꯔꯥ
ꯆꯥꯗꯦ
ꯅꯪ ꯌꯨꯝꯗꯒ ꯂꯩꯕ꯭ꯔꯥ ꯍꯧꯗꯣꯡ
ꯂꯩꯌꯦ ꯃꯆꯥ ꯃꯆꯥ
ꯑꯆꯧꯕ ꯍꯥꯏꯕꯅꯦ ꯆꯥꯕ ꯌꯥꯕ
ꯎꯝ ꯍꯝ ꯂꯩꯇꯦ
ꯍꯧꯗꯣꯡꯗꯣ ꯌꯥꯝ ꯍꯥꯎꯏꯅꯦ
ꯎꯝ ꯃꯅꯝ ꯅꯝꯊꯤꯕꯗꯣ
ꯏꯁ ꯍꯟꯗꯣꯡ ꯈꯨꯍꯥꯎꯁꯤꯗꯤ ꯂꯣꯏꯔꯦꯍꯦ
ꯃꯅꯝ ꯅꯝꯊꯤꯕꯗꯣ
ꯏꯁ ꯑꯗꯨꯗꯤ ꯀꯩꯅꯣ ꯂꯧꯊꯣꯛꯇꯕꯒꯤꯅꯤꯅꯦ ꯃꯥꯒꯤ ꯃꯤꯠ ꯃꯅꯝ ꯅꯝꯊꯤꯖꯦ ꯀꯥꯏꯗꯒꯤꯅꯣ ꯑꯗꯨꯅ ꯍꯧꯗꯣꯡ ꯃꯅꯝ ꯅꯨꯡꯁꯤꯌꯦ ꯍꯧꯗꯣꯡ ꯏꯟꯁꯥꯡ ꯃꯅꯝ ꯍꯧꯗꯣꯡ ꯌꯦꯟꯁꯥꯡ ꯃꯅꯝ ꯂꯣꯏ ꯅꯨꯡꯁꯤꯌꯦ ꯑꯁ
ꯎꯝ
ꯑꯃꯨꯛꯀ ꯆꯥꯅꯤꯡꯉꯤꯗ
ꯎꯝ
ꯊꯥꯎ ꯈꯔ ꯌꯥꯝꯃꯒ ꯇꯧꯕ ꯉꯧꯕ ꯑꯁ
ꯎꯝ ꯍꯥꯎꯔꯝꯃꯅꯤ
ꯅꯪꯒꯤ ꯊꯔꯣꯏꯁꯤꯗꯤ ꯅꯠꯇꯦ ꯅꯪ ꯍꯧꯗꯣꯡ ꯆꯥꯗꯔꯗꯤ ꯅꯪ ꯀꯩꯅꯣꯝꯄꯤꯇꯥꯔꯦ
ꯀꯔꯤ
ꯂꯩ ꯃꯅꯥꯒꯨꯝꯕ ꯎꯆꯥꯟ ꯃꯅꯥꯒꯨꯝꯕ
ꯍꯣꯏꯅꯦ ꯑꯗꯨ ꯀꯩꯗꯧꯗꯣꯏꯕ
ꯑꯗꯨꯅ ꯅꯪ ꯆꯥꯅꯤꯡꯉꯥꯏ
ꯍꯝ
ꯑꯗꯨ ꯌꯥꯝ ꯍꯥꯎꯕꯅꯦ ꯆꯥꯒꯗꯕꯅꯤ ꯅꯨꯄꯤꯈꯣꯏꯗꯤ ꯑꯩꯗꯤ ꯅꯨꯡꯇꯤꯒꯤ ꯆꯥꯔ ꯂꯩꯅꯤꯅ ꯊꯛ ꯍꯝ ꯍꯣꯏ ꯒ꯭ꯌꯥꯃꯦꯟ ꯇꯥꯗ꯭ꯔꯦ ꯀꯩꯗꯧꯕꯒꯤꯔꯥ
ꯑꯗꯨꯅꯤ
ꯅꯪ ꯈꯪꯗꯦ
ꯈꯪꯗꯦ
ꯏꯁ ꯈꯪꯒꯗꯕꯅꯤꯅꯦ ꯀꯔꯤꯅꯣꯅꯦ ꯅꯪ ꯁꯣꯏꯔꯦꯗ ꯈꯪꯗꯕꯁꯦ
ꯀꯩꯅꯣ ꯑꯩꯅ ꯀꯃꯥꯏꯅ ꯈꯪꯗꯣꯏꯕ
ꯅꯪꯗꯤ ꯁꯟ ꯁꯟꯁꯥꯒ ꯆꯥꯕ꯭ꯔꯥ
ꯍꯥꯥ
ꯁꯟꯁꯥꯒꯨꯝꯕ ꯆꯥꯕ꯭ꯔꯥ
ꯑꯥ ꯆꯥꯏ
ꯑꯣꯛꯁꯥꯗꯤ
ꯆꯥꯏ
ꯑꯁ ꯌꯥꯝ ꯐꯩꯅꯦ ꯌꯣꯛꯄ ꯌꯥꯝ ꯅꯨꯡꯉꯥꯏꯒꯗꯕ ꯃꯤꯅꯦ ꯅꯪꯁꯦ
ꯍꯌꯦꯡ ꯑꯣꯛꯁꯥ ꯊꯥꯔꯛꯀꯦ ꯅꯪꯒꯤ ꯄꯤꯔꯛꯀꯦ
ꯎꯝ ꯄꯤꯔꯛꯑꯣꯀꯣ
ꯄꯨꯔꯒ ꯂꯥꯛꯀꯦꯀꯣ ꯅꯪꯒꯤ
ꯎꯝ ꯂꯛꯑꯣ ꯂꯛꯑꯣ
ꯑꯗꯣ ꯄꯤꯁ ꯀꯌꯥꯃꯨꯛ ꯃꯇꯨꯡ ꯀꯌꯥꯃꯨꯛ ꯆꯥꯕ ꯉꯕ꯭ꯔꯥ
ꯀꯦ ꯖꯤ ꯑꯃ ꯆꯥꯕ ꯉꯝꯅꯤ
ꯀꯦ ꯖꯤ ꯑꯃꯈꯛꯇꯪ ꯃꯤ ꯇꯣꯞ ꯀꯦꯖꯤ ꯑꯅꯤ ꯑꯍꯨꯝ ꯆꯥꯔ ꯂꯩꯔꯤ ꯀꯥꯟꯁꯤꯗꯪ ꯅꯪ ꯑꯃꯈꯛꯇꯪ
ꯎꯝ
ꯑꯃꯈꯛꯇꯪꯗꯤ ꯂꯥꯛꯑꯔꯣꯏꯒꯦꯗ ꯑꯅꯤ ꯑꯍꯨꯝ ꯆꯥꯕ ꯉꯝꯃꯗꯤ ꯄꯨꯔꯛꯀꯦ ꯇꯧꯕ
ꯑꯣꯛꯇꯥ ꯌꯥꯝ ꯆꯥꯕ ꯉꯝꯗꯦꯅ ꯀꯌꯥꯝ ꯆꯥꯔꯨꯗꯣꯏꯅꯣ
ꯏꯁ ꯐꯨꯠꯂꯒ ꯑꯅꯤ ꯑꯍꯨꯝ ꯆꯥꯒꯗꯕꯅꯤꯅ
ꯍꯨꯝ ꯂꯦꯛꯊꯣꯛꯄꯅ ꯍꯥꯟꯅꯤ